ꯑꯥ ꯏꯆꯦ ꯑꯩꯁꯦ ꯏꯆꯦꯗ ꯍꯥꯏꯗꯤ ꯀꯩꯅꯣꯝꯇ ꯍꯪꯒꯦꯅ ꯂꯩꯔꯝꯕꯅꯦ ꯑꯗꯣ ꯏꯆꯦꯅ ꯐꯣꯟ ꯇꯧꯔꯛꯄꯁꯤꯒ ꯇꯥꯟ ꯆꯞ ꯆꯥꯟꯅꯔꯦ
ꯀꯩ ꯍꯥꯏꯒꯦ ꯅꯪꯕꯣ
ꯑꯈꯣꯏꯗꯣ ꯑ ꯍꯥꯏꯗꯤ ꯑꯩꯈꯣꯏꯒꯤ ꯀꯣꯂꯦꯖꯀꯤ ꯍꯩ ꯍꯥꯏꯗꯤ ꯏꯃꯥꯟꯅꯕꯤꯒꯩꯗꯣ ꯑꯩꯈꯣꯏ ꯀꯣꯂꯦꯖꯁꯨ ꯂꯣꯏꯔꯕ ꯂꯣꯏꯅꯔꯕꯅꯤꯅ ꯑꯗꯒꯤ ꯍꯧꯖꯤꯛꯀꯥꯟꯁꯦ ꯍꯥꯏꯗꯤ ꯀꯥꯡ ꯃꯇꯝꯁꯨ ꯑꯣꯏꯕꯅꯤꯅ ꯈꯦꯆꯤ ꯆꯥꯅꯁꯦꯅ ꯍꯥꯏꯕ
ꯎꯝ
ꯑꯗ ꯍꯥꯏꯗꯤ ꯑꯩꯈꯣꯏꯈꯩꯁꯦ ꯍꯥꯏꯗꯤ ꯈꯦꯆꯤꯒꯨꯝꯕ ꯁꯦ ꯍꯥꯏꯗꯤ ꯍꯧꯕꯁꯦ ꯁꯨꯝ ꯍꯩꯅꯗ꯭ꯔꯦꯕꯀꯣ
ꯎꯝ
ꯑꯗꯣ ꯏꯆꯦꯅ ꯍꯥꯏꯗꯤ ꯁꯨꯝ ꯏꯆꯦꯗꯣ ꯍꯩꯕꯅꯤꯅ ꯍꯥꯏꯗꯤ ꯈꯦꯆꯤꯗꯣ ꯀꯃꯥꯏ ꯀꯃꯥꯏꯅ ꯍꯧꯗꯣꯏꯅꯣ ꯑꯗꯩ ꯃꯥꯏ ꯃꯑꯣꯡ ꯃꯇꯧ ꯍꯥꯏꯗꯤ ꯑꯗꯨꯗꯣ ꯏꯆꯦꯅ ꯈꯤꯇ ꯇꯥꯛꯄꯤꯌꯨꯅꯦ
ꯀꯌꯥꯃꯨꯛ ꯆꯥꯟꯅꯒꯦꯅ ꯍꯥꯏꯅꯣ
ꯑꯈꯣꯏꯁꯦ ꯑꯩꯈꯣꯏ ꯏꯃꯥꯟꯅꯕꯤ ꯑꯈꯣꯏꯁꯦ ꯅꯤꯄꯥꯟꯃꯨꯛ ꯁꯨꯏꯌꯦꯕ ꯍꯥꯏꯗꯤ ꯑꯩꯈꯣꯏ ꯀꯣꯂꯦꯖꯇ ꯄꯨꯟꯃꯤꯟꯅꯕ ꯏꯃꯥꯟꯅꯕꯤꯈꯩꯗꯨꯅꯦꯕ
ꯎꯝ
ꯑꯗꯣ ꯑꯈꯣꯏ ꯅꯤꯄꯥꯥꯟꯃꯨꯛ ꯆꯥꯗꯣꯏꯅꯦ
ꯑꯗꯨ ꯅꯣꯏ ꯈꯦꯆꯤ ꯆꯥꯕ ꯍꯥꯏꯁꯦ ꯎꯝ ꯈꯦꯆꯤ ꯑꯩꯈꯣꯏꯒꯤ ꯁꯨꯝ ꯑꯩꯈꯣꯏ ꯃꯌꯥꯝꯅ ꯍꯥꯏꯗꯤ ꯕꯥꯝꯃꯣꯟꯗꯒ ꯁꯦꯝꯃꯒ ꯆꯥꯕ ꯑꯗꯨꯃꯥꯏꯅ ꯑꯣꯏꯗꯣꯏꯔ ꯅꯠꯇ꯭ꯔꯒ ꯍꯧꯖꯤꯛꯀꯥꯟꯗꯤ ꯑꯗꯨꯝ ꯏꯟꯁꯥꯡ ꯑꯍꯥꯎꯕ ꯑꯃ ꯑꯗꯨꯝ ꯍꯥꯞꯅꯔꯦꯕ ꯌꯦꯟꯂꯥ ꯑꯗꯒꯤ ꯃꯈꯣꯡ ꯃꯔꯤ ꯄꯥꯟꯕ꯭ꯔ ꯀꯩꯅꯣ ꯑꯗꯨꯝ ꯑꯗꯨ ꯅꯣꯏꯗꯤ ꯍꯥꯞꯄꯣꯏꯗ꯭ꯔꯣ
ꯑꯈꯣꯏ ꯑꯈꯣꯏꯁꯨ ꯑꯗꯨꯃꯥꯏꯅ ꯍꯥꯏꯗꯤ ꯍꯥꯞꯀꯅꯦꯕ ꯑꯩꯈꯣꯏꯗꯣ ꯍꯥꯏꯗꯤ ꯆꯥꯕ ꯆꯥꯗꯕꯗꯨ ꯂꯩꯅꯕꯅꯤꯅ ꯌꯦꯟꯗꯣ ꯑꯣꯏꯅ ꯇꯧꯔꯁꯦꯅ ꯍꯥꯏꯅꯔꯦꯕ ꯑꯗꯣ ꯌꯦꯟ ꯊꯣꯡ ꯕ ꯑꯃ ꯗꯨꯃꯥꯏꯅ ꯍꯥꯞꯀꯅꯤ ꯑꯗꯣ ꯑꯗꯨꯗꯨꯒ ꯍꯥꯏꯗꯤ ꯆꯥꯟꯅꯒꯗꯕ ꯃꯑꯣꯡꯒꯤ ꯈꯨꯊꯣꯡ ꯑꯃ ꯑꯗꯨꯝ ꯏꯆꯦꯅ ꯇꯥꯛꯄꯤꯔꯣꯅꯦ
ꯑꯣ ꯑꯗꯨ ꯑꯣꯏꯗꯤꯅꯦ ꯅꯣꯏ ꯅꯤꯄꯥꯟꯃꯨꯛ ꯑꯣꯏꯔꯗꯤꯅꯦ ꯎꯝ ꯆꯦꯡ ꯀꯦꯖꯤ ꯀꯩꯅꯣꯅ ꯀꯩꯅꯣꯃꯨꯛꯅ ꯌꯥꯔꯅꯤ ꯎꯝ ꯆꯦꯡ ꯀꯦꯖꯤ ꯃꯔꯤꯃꯨꯛꯅ ꯌꯥꯅꯤ ꯍꯥꯏꯗꯤ ꯃꯤ ꯑꯃꯅ ꯀꯦꯖꯤ ꯃꯈꯥꯏ ꯀꯦꯖꯤ ꯃꯈꯥꯏ ꯆꯥꯕꯩ ꯄꯥꯔꯒꯀꯣ ꯃꯤ ꯑꯃꯅ ꯀꯦꯖꯤ ꯃꯈꯥꯏꯕꯨꯗꯤ ꯆꯥꯗꯕꯅꯦ ꯕꯀꯣ ꯑꯗꯨꯝ ꯈꯦꯆꯤ ꯇꯧꯕꯁꯤꯗꯕꯨ ꯎꯝ ꯍꯥꯏꯗꯤ ꯈꯤꯇꯪ ꯂꯦꯝꯃꯒ ꯌꯨꯝ ꯌꯨꯝꯗꯒꯁꯦ ꯄꯨꯔꯒ ꯑꯗꯨꯝ ꯑꯉꯥꯡꯁꯤꯡꯗ ꯄꯤꯖꯕꯗꯨꯁꯨ ꯑꯉꯥꯡꯁꯤꯡ ꯌꯥꯝ ꯍꯔꯥꯎꯖꯕꯅꯦꯕ ꯑꯗꯨꯅ ꯑꯗꯨꯝ ꯈꯔ ꯃꯔꯥꯡ ꯀꯥꯏꯅ ꯇꯧꯕ ꯌꯥꯅꯕ ꯑꯥ ꯆꯦꯡ ꯀꯦꯖꯤꯗꯣ ꯃꯔꯤꯃꯨꯛ ꯑꯗꯨꯝ ꯇꯧꯔꯣ
ꯑꯥ
ꯑꯗꯨꯒ ꯆꯦꯡ ꯀꯦꯖꯤ ꯃꯔꯤꯅ ꯀꯣꯟꯅꯔꯅꯤ ꯑꯗꯣ ꯊꯣꯡꯕꯒꯤ ꯃꯑꯣꯡꯁꯤꯅꯅꯦ ꯁꯨꯃꯥꯏꯅ ꯑ ꯑꯩꯈꯣꯏ ꯆꯦꯡꯁꯦ ꯎꯝ ꯆꯦꯡꯁꯦ ꯆꯥꯝꯊꯣꯛꯑꯅꯤꯗꯅ ꯑꯍꯥꯟꯕꯗ ꯅꯣꯏ ꯀꯣꯔꯐꯨꯗ ꯑꯣꯏꯅ ꯊꯣꯡꯕꯅ ꯐꯔꯅꯤ ꯍꯧꯖꯤꯛꯄꯨꯗꯤ ꯔꯥꯏꯁ ꯀꯨꯀꯔꯗ ꯊꯣꯡꯉꯁꯨ ꯌꯥꯏ ꯀꯨꯀꯔꯗ ꯊꯣꯡꯉꯁꯨ ꯌꯥꯏ ꯀꯣꯔꯐꯨꯗ ꯊꯣꯡꯉꯁꯨ ꯌꯥꯏ ꯑꯗꯣ ꯀꯩꯅꯣꯗ ꯇꯧꯕꯅ ꯀꯩꯅꯣꯗ ꯇꯧꯕꯅꯗꯤ ꯐꯅꯤ ꯔꯥꯏꯁ ꯀꯨ ꯀꯨꯀꯔꯗꯗꯤ ꯌꯥꯔꯔꯣꯏ ꯊꯥ ꯑ ꯑꯣ ꯔꯥꯏꯁ ꯀꯨꯀꯔꯁꯨ ꯌꯥꯅꯤꯗ ꯆꯦꯡꯁꯦ ꯂꯧꯔꯅꯤꯗꯅ ꯀꯦꯖꯤ ꯃꯔꯤꯁꯦ ꯑꯗꯨꯒ ꯆꯥꯝꯊꯣꯛꯑꯣ ꯑꯗꯨ ꯒ ꯎꯝ ꯊꯥꯎ ꯉꯧꯔꯅꯤ ꯑꯗꯨꯒ ꯊꯥꯎꯁꯤꯗ ꯑꯩꯈꯣꯏꯒꯤ ꯀꯩꯅꯣꯗꯣ ꯃꯣꯔꯣꯛ ꯑꯇꯦꯛꯄꯗꯣ ꯃꯩꯇꯩ ꯃꯣꯔꯣꯛ ꯍꯥꯏꯕꯗꯣ ꯑꯗꯨꯁꯨ ꯊꯥꯛꯅꯩꯌꯦꯕꯀꯣ ꯑꯗꯨꯁꯨ ꯍꯥꯏꯗꯤ ꯁꯥꯕꯒꯤ ꯅꯠꯇꯦꯗ ꯁꯨꯝ ꯃꯥꯏ ꯃꯅꯝ ꯅꯨꯡꯁꯤꯅꯕꯅꯦꯕ ꯑꯗꯨꯁꯨ ꯈꯔ ꯂꯧꯔꯣ ꯑꯗꯨꯒ ꯃꯔꯣꯏ ꯇꯤꯜꯍꯧ ꯈꯔ ꯁꯣꯏꯔꯣ ꯑꯗꯨꯒ ꯍꯥꯏꯗꯤ ꯁꯤꯃꯨꯛ ꯆꯥꯡ ꯀꯣꯟꯅꯅꯤ ꯍꯥꯏꯕꯒꯤ ꯇꯥꯡꯗꯣ ꯁꯣꯏꯔꯣ ꯑꯗꯨꯒ ꯑꯥ ꯀꯩ ꯍꯋꯥꯏ ꯑꯁꯥꯡꯕꯤꯗꯣ ꯍꯋꯥꯏ ꯑꯁꯥꯡꯕꯤꯗꯣ ꯈꯔ ꯂꯧꯔꯣ ꯑꯗꯨꯒ ꯊꯦꯛ ꯑꯥ ꯐꯖꯅ ꯇꯤꯟ ꯃꯟꯊꯣꯛꯑꯒ ꯊꯦꯛꯑꯣ ꯑꯗꯨꯒ ꯍꯣꯔꯦꯟ ꯃꯥꯒꯤ ꯊꯥꯎ ꯉꯧ ꯊꯥꯎꯁꯦ ꯃꯔꯣꯏꯄꯥꯡꯁꯦ ꯍꯥꯟꯅ ꯉꯧꯔꯦꯗꯅ ꯑꯗꯨꯒ ꯃꯔꯣꯢꯃꯄꯥꯡ ꯃꯨꯜꯂꯛꯄ ꯈꯣꯠꯄꯒꯤꯁꯤꯗ ꯍꯧꯖꯤꯛꯀꯤ ꯍꯋꯥꯏꯁꯤꯁꯨ ꯈꯔ ꯅꯪꯅ ꯁꯤꯃꯨꯛ ꯍꯥꯞꯄꯗꯤ ꯑꯣꯛꯑꯅꯤ ꯍꯥꯏꯕꯒꯤ ꯆꯥꯡꯗꯨꯗ ꯑꯗꯨꯝ ꯕꯖꯥꯔꯗꯩ ꯂꯩꯕ ꯑꯣꯏꯗꯤ ꯃꯄꯨꯟ ꯑꯃ ꯂꯧꯔ ꯑꯗꯨꯝ ꯌꯥꯅꯤꯗ ꯑꯗꯨꯃꯥꯏꯅ ꯇꯧꯔꯒ ꯐꯖꯅ ꯃꯟꯊꯣꯛꯑꯣ ꯑꯗꯨ ꯃꯟꯕ ꯃꯇꯝꯗꯅꯦ ꯈꯔ ꯃꯨꯟꯅꯗꯤ ꯗꯤ ꯌꯦꯡꯉꯣ ꯇꯤꯟ ꯌꯥꯝ ꯌꯥꯎꯒꯟꯕꯅꯦ ꯇꯤꯟꯅ ꯆꯥꯕꯒꯤ ꯑꯗꯨꯒ ꯐꯖꯅ ꯆꯥꯝꯊꯣ ꯊꯣꯛꯑꯣ ꯊꯝꯃꯣ ꯊꯥꯎ ꯉꯧꯕꯗꯨꯗ ꯉꯧꯔꯣ ꯑꯗꯨꯒ ꯃꯆꯨꯁꯨ ꯉꯧꯔꯅꯤ ꯑꯗꯨꯒ ꯅꯥꯀꯨꯞꯄꯤꯁꯨ ꯉꯧꯗꯣꯏꯅꯦꯕ ꯅꯥꯀꯨꯞꯄꯤꯁꯨ ꯈꯔ ꯂꯧꯔꯣ ꯅꯥꯀꯨꯞꯄꯤꯁꯨ ꯉꯧꯔꯣ ꯑꯗꯨꯒ ꯃꯆꯨ ꯍꯥꯞꯄꯅꯤ ꯃꯆꯨꯗꯣ ꯃꯨꯜꯂꯦ ꯍꯥꯏ ꯀꯥꯟꯗ ꯆꯦꯡꯗꯣ ꯍꯥꯞꯄꯣ ꯆꯦꯡꯗꯨꯣ ꯆꯥꯝꯊꯣꯛꯑꯒ ꯎꯝ ꯃꯤ ꯈꯔꯅꯗꯤ ꯆꯥꯝꯗꯕꯤꯗꯁꯨ ꯇꯧꯕ ꯂꯩ ꯑꯗꯣ ꯑꯩꯒꯤ ꯑꯩꯅ ꯇꯧ ꯐꯖꯕ ꯃꯑꯣꯡꯗꯨꯗ ꯑꯗꯨꯝ ꯇꯥꯛꯂꯛꯑꯕꯅꯤꯀꯣ ꯍꯥꯏꯗꯤ ꯑꯗꯨꯗ ꯑꯗꯨ ꯆꯦꯡꯗꯣ ꯆꯥꯝꯊꯣꯛꯑꯒ ꯍꯥꯞꯈ꯭ꯔꯅꯤ ꯑꯗꯨꯒ ꯉꯁꯥꯏꯒꯤ ꯊꯥꯎ ꯉꯧꯕꯒꯤꯗꯣ ꯆꯦꯡꯗꯨꯗ ꯊꯨꯡꯅꯕ ꯒꯣꯔꯣ ꯒꯣꯔꯣ ꯒꯣꯔꯣ ꯑꯣꯠꯂꯅꯤꯗꯅ ꯑꯗꯨꯒ ꯃꯍꯤ ꯍꯥꯞꯄꯅꯤ ꯆꯦꯡ ꯑꯗꯨꯒꯤ ꯀꯣꯟꯅꯕꯒꯤ ꯆꯥꯡꯗ ꯃꯍꯤꯁꯦ ꯍꯥꯞꯆꯜꯂꯅꯤ ꯑꯗꯩꯗꯤ ꯍꯥꯞꯆꯟꯕꯗꯒꯤꯗꯤ ꯃꯩꯗꯣ ꯊꯥꯕꯤꯔꯅꯤ ꯒ꯭ꯌꯥꯁꯇ ꯑꯣꯏꯔꯁꯨ ꯀꯩꯗ ꯑꯣꯏꯔ ꯁꯤꯡꯗ ꯑꯣꯏꯔꯁꯨ ꯑꯗꯨꯒ ꯁꯧꯔꯛꯑꯅꯤꯗꯅ ꯁꯧꯔꯛꯄ ꯃꯇꯝꯁꯤꯗꯅꯦ ꯆꯥꯛꯁꯦ ꯑꯣ ꯑꯣꯠꯄ ꯌꯥꯗꯦꯀꯣ ꯀꯨꯀꯔꯗ ꯀꯥꯝꯈꯤꯕ ꯑꯣꯏꯗꯤ ꯑꯗꯨ ꯑꯗꯨꯝ ꯑꯅꯤꯔꯛ ꯀꯥꯝꯃꯒ ꯌꯥꯔꯦ ꯑꯗꯨꯒ ꯑꯩꯈꯣꯏꯅ ꯆꯐꯨ ꯃꯆꯥꯒꯨꯝꯕꯗꯒ ꯊꯣꯡꯕ ꯑꯣꯏꯗꯤ ꯎꯝ ꯆꯥꯛꯁꯦ ꯑꯣꯠꯄꯤꯗꯕ ꯑꯣꯠꯄꯤꯔꯗꯤ ꯕ꯭ꯔꯦ ꯕ꯭ꯔꯦ ꯄꯦꯠ ꯈꯤꯔꯦꯕ
ꯎꯝ
ꯃꯩꯁꯦ ꯃꯍꯤ ꯌꯥꯝ ꯇꯧꯕ ꯑꯣꯏꯔꯒꯅ ꯆꯤꯊꯣꯛꯈꯤꯗꯧꯕ ꯑꯗꯨꯒ ꯋꯥꯠꯇꯧꯕ ꯑꯣꯏꯔꯒꯅ ꯈꯤꯇꯪ ꯍꯥꯞꯆꯤꯟꯕ ꯌꯥꯏ ꯑꯗꯨꯒ ꯎꯝ ꯑꯩꯅ ꯍꯥꯏꯕ ꯑꯃ ꯀꯥꯎꯍꯧꯔꯦ ꯊꯨꯝꯁꯨ ꯃꯥꯒꯤ ꯅꯝꯒꯗꯕ ꯆꯥꯡꯗ ꯑꯗꯨꯝ ꯊꯥꯛꯈꯤꯕ ꯌꯥꯔꯦꯀꯣ ꯈꯔ ꯇꯝꯂꯞꯅꯗꯤ ꯊꯥꯛꯄꯅ ꯐꯩ ꯕ ꯃꯔꯝ ꯍꯣꯔꯦꯟ ꯏꯟꯖꯥꯡ ꯑꯇꯣꯞꯄꯁꯤꯡꯁꯤꯁꯨ ꯊꯨꯝ ꯂꯣꯏ ꯃꯥꯏ ꯃꯥꯏꯒꯤ ꯍꯥꯞꯄꯛꯇꯕꯅꯤꯅꯅꯦ ꯃꯥ ꯃꯥꯒꯤ ꯍꯥꯄꯛꯇꯧꯅꯤꯅꯅꯦ ꯑ ꯊꯨꯝꯗꯣ ꯈꯔ ꯆꯝꯅꯞꯅ ꯊꯥꯛꯄ
ꯑꯗꯣ ꯏꯆꯦ ꯍꯥꯏꯗꯤ ꯎꯝ ꯊꯨꯝ ꯊꯥꯛꯄꯁꯦ ꯊꯨꯝ ꯊꯥꯛꯄꯁꯦ ꯍꯥꯏꯗꯤ ꯉꯁꯥꯏ ꯆꯦꯡ ꯉꯧꯕ ꯀꯥꯟꯗ ꯑꯗꯨꯝ ꯀꯥꯟꯗ ꯍꯥꯞꯀ ꯇ꯭ꯔ ꯅꯠꯇ꯭ꯔꯒꯅ ꯆꯦꯡꯗꯣ ꯉꯧꯔꯀꯥꯟꯗ ꯃꯍꯤ ꯍꯥꯞꯄꯒ ꯑꯗꯨ ꯑꯗꯨꯒꯨꯝꯕ ꯃꯇꯝꯗ ꯍꯥꯞꯀꯗ꯭ꯔ
ꯎꯝ ꯀꯩꯅꯣ ꯃꯇꯝꯗ ꯃꯍꯤ ꯍꯥꯞꯄ ꯃꯇꯝꯗꯨꯗ ꯍꯥꯞꯄꯅ ꯀꯣꯝꯃꯅꯤ ꯍꯥꯏꯗꯤ ꯑꯣꯠꯄ ꯈꯣꯠꯄꯗꯨꯗꯅꯦ ꯑꯗꯨꯝ ꯋꯥꯗꯅꯕ ꯃꯍꯤ ꯍꯥꯞꯇꯕꯤꯗ ꯑꯣꯠꯄꯗꯗꯤ ꯑꯗꯨꯝ ꯈꯔ ꯋꯥꯕꯅꯦꯕꯀꯣ ꯑꯗꯣ ꯃꯍꯤ ꯍꯥꯞꯄ ꯃꯇꯝꯗꯨꯗ ꯑꯗꯨꯝ ꯑꯣꯠꯄꯗ ꯅꯨꯡꯉꯥꯏꯔꯅꯤ ꯑꯗꯨꯗ ꯐꯖꯅ ꯃꯨꯟꯅ ꯑꯣꯜꯍꯧꯔꯣ ꯊꯨꯝꯗꯨꯁꯨ ꯂꯣꯏꯅ ꯃꯊꯛ ꯃꯈꯥꯗꯣ ꯂꯣꯏ ꯊꯨꯡꯅꯕꯀꯣ ꯑꯗꯨꯃꯥꯏꯅ ꯇꯧꯔꯒ ꯑꯥ ꯆꯥꯐꯨꯗ ꯊꯣꯡꯕꯩ ꯑꯣꯢꯔꯗꯤ ꯑꯗꯨꯃꯥꯏꯅ ꯇꯧꯔ ꯑꯣꯠ ꯑꯗꯨꯃꯥꯏꯅ ꯍꯦꯛ ꯁꯨꯕꯒ ꯑꯣꯠꯄꯤꯔꯒ ꯑꯗꯨꯝ ꯌꯥꯏꯁꯟꯒ꯭ꯔꯣ ꯑꯗꯨꯒ ꯆꯥꯛ ꯆꯥꯛ ꯃꯨꯟꯕꯗꯨꯗꯤ ꯈꯪꯉꯤꯗꯅ ꯅꯣꯏꯖꯨ
ꯍꯣꯏ
ꯗꯨ ꯆꯥꯛ ꯃꯨꯜꯂꯦ ꯍꯥꯏ ꯀꯥꯟꯗ ꯗꯨꯝ ꯀꯩꯅꯣ ꯇꯧꯔꯦ ꯑꯦ ꯑꯩꯅ ꯍꯥꯏꯕꯗ ꯃꯌꯥꯝ ꯀꯥꯎꯍꯧꯔꯦ ꯀꯩꯅꯣꯗꯣ ꯍꯋꯥꯏ ꯀꯥꯡꯇꯛꯇꯣ
ꯎꯝ
ꯑꯗꯨꯁꯨ ꯍꯥꯞꯇꯣꯏꯅꯦ ꯑꯗꯨꯒ ꯃꯨꯛꯁꯨ ꯊꯣꯔꯤꯗꯣ ꯍꯣꯏ ꯃꯨꯛꯁꯣꯔꯤꯗꯣ ꯑꯗꯨꯁꯨ ꯍꯥꯞꯇꯣꯏꯅꯦ ꯉ ꯉꯁꯥꯏꯒꯤ ꯆꯦꯡ ꯆꯥꯝꯊꯣꯛꯑꯄꯗꯨꯗ ꯃꯣꯏꯁꯨ ꯆꯥꯝꯊꯣꯛꯑꯒ ꯃꯣꯏꯁꯨ ꯍꯥꯞꯈꯤꯗꯣꯏꯅꯦ ꯃꯣꯏꯁꯤꯅ ꯑꯩꯈꯣꯏꯒꯤ ꯃꯐꯣꯟ ꯇꯥꯍꯟꯕꯗꯣ ꯍꯥꯏꯗꯤ ꯎ ꯍꯦꯟꯅ ꯍꯥꯎꯍꯟꯕ ꯑꯗꯨꯒ ꯐꯣꯟ ꯇꯥꯍꯟꯕꯗꯣ ꯎꯝ ꯇꯥꯏꯌꯦ
ꯑ ꯍꯥꯏꯗꯤ ꯃꯣꯏꯁꯤꯅ ꯑꯃꯨꯛ ꯃꯣꯏꯁꯤꯁꯨ ꯍꯥꯏꯗꯤ ꯊꯥꯎ ꯉꯧꯕ ꯀꯥꯟꯖꯦ ꯍꯥꯏꯗꯤ ꯉꯁꯥꯏ ꯎꯝ ꯃꯔꯣꯏ ꯀꯩꯀꯥ ꯊꯥꯎꯉꯧꯕ ꯀꯥꯟꯁꯤꯗ ꯆꯦꯡ ꯀꯩꯀꯥꯁꯨ ꯉꯧꯕ ꯀꯥꯟꯁꯤꯗ ꯍꯥꯏꯗꯤ ꯍꯧꯖꯤꯛꯀꯤ ꯍꯋꯥꯏꯈꯩꯁꯤꯁꯨ ꯑꯗꯨꯝ ꯍꯥꯏꯗꯤ ꯉꯧꯔꯗꯣꯏꯕ ꯅꯠꯇ꯭ꯔꯣ
ꯍꯣꯏ ꯍꯣꯏ ꯑꯗꯨ ꯃꯇꯝꯗ ꯑꯗꯨꯝ ꯉꯥꯎꯍꯧꯔꯗꯣꯏꯅꯦ ꯃꯣꯏꯁꯨ ꯑꯗꯨꯒ ꯑꯗꯨꯃꯥꯏꯅ ꯌꯥꯏꯁꯟꯈ꯭ꯔꯅꯤ ꯃꯣꯏ ꯄꯨꯟꯅ ꯊꯣꯡꯃꯤꯟꯅꯗꯣꯏꯅꯦꯕ ꯍꯋꯥꯏꯖꯤꯡꯁꯤꯁꯨ ꯆꯥꯛꯁꯤꯒ ꯑꯗꯨꯃꯥꯏꯅ ꯇꯧꯕꯤꯔ ꯂꯣꯏꯔꯅꯤ ꯑꯗꯨꯒ ꯅꯣꯏꯅ ꯍꯥꯞꯅꯤꯡꯉꯤ ꯑꯗꯨꯒ ꯏꯟꯖꯥꯡ ꯃꯊꯦꯜꯗꯣ ꯎꯇꯤ ꯎꯇꯤ ꯊꯣꯡꯒꯦ ꯍꯥꯏꯔꯁꯨ ꯎꯁꯣꯏ ꯎꯇꯤ ꯊꯣꯡꯒꯦ ꯍꯥꯏꯔꯁꯨ ꯎꯝ ꯃꯪꯒꯟꯗꯣ ꯈꯔ ꯂꯧꯔꯣ ꯑꯗꯨꯒ ꯎꯁꯣꯏꯗꯨꯁꯨ ꯂꯧꯔꯣ ꯎꯁꯣꯏꯗꯣ ꯐꯖꯅ ꯃꯀꯨ ꯈꯣꯛꯇꯣꯛꯑꯒ ꯄꯥꯅ ꯄꯥꯅ ꯁꯣꯏꯗꯣꯛꯑꯦꯗꯅ
ꯑꯥ
ꯑꯗꯨꯒ ꯀꯩꯅꯣ ꯇꯧꯑꯣꯕ ꯍꯥꯏꯗꯤ ꯅꯣꯏꯅ ꯑꯌꯨꯛꯇ ꯆꯥꯒꯦꯅ ꯈꯟꯕ ꯑꯣꯏꯔ ꯇꯥꯔꯗꯤ ꯅꯨꯃꯤꯗꯥꯡꯗ ꯑꯩꯈꯣꯏ ꯑꯗꯨꯝ ꯍꯥꯏꯗꯤ ꯍꯌꯦꯡ ꯆꯥꯟꯅꯒꯦ ꯈꯟꯕꯗꯤ ꯉꯁꯤ ꯄꯣꯠꯆꯩ ꯂꯩꯁꯜꯂꯅꯤꯗꯅ ꯑꯗꯨ ꯅꯨꯃꯤꯗꯥꯡꯗ ꯑꯌꯨꯛꯇ ꯆꯥꯟꯅꯒꯦ ꯍꯥꯏꯔꯗꯤ ꯅꯨꯃꯤꯗꯥꯡꯗꯨꯗ ꯎꯁꯣꯏꯁꯦ ꯐꯖꯅ ꯈꯣꯛꯑꯒ ꯎꯝ ꯄꯥꯅ ꯄꯥꯅ ꯁꯣꯏꯔꯒ ꯏꯁꯤꯡꯗ ꯇꯤꯡꯊꯣꯛꯄꯤꯕ ꯃꯥꯒꯤ ꯎꯁꯣꯏꯒꯤ ꯃꯅꯝꯗꯣ ꯌꯥꯝ ꯀꯟꯕ ꯃꯅꯝ ꯎꯁꯣꯏꯒꯤ ꯃꯅꯝ ꯌꯥꯝ ꯀꯟꯕ ꯑꯃ ꯂꯩꯕꯅꯦꯕ ꯗꯣ ꯃꯤ ꯗꯤ ꯌꯥꯝ ꯃꯅꯝ ꯅꯨꯡꯁꯤꯒ ꯍꯥꯏ ꯑꯗꯣ ꯃꯤ ꯈꯔꯅꯗꯤ ꯑꯃꯨꯛ ꯍꯩꯅꯗꯕꯁꯨ ꯃꯅꯝ ꯌꯥꯝ ꯀꯜꯂꯦ ꯀꯥꯏꯅ ꯍꯥꯏꯕꯁꯨ ꯂꯩꯌꯦꯕꯀꯣ ꯑꯗꯨꯅ ꯑꯗꯨꯁꯤꯡꯗꯣ ꯑꯗꯨꯒꯤ ꯅꯨꯡꯉꯥꯏꯇꯕꯁꯤꯡꯗꯣ ꯊꯣꯛꯇꯅꯕ ꯏꯁꯤꯡꯁꯤꯗ ꯇꯤꯡꯊꯣꯛꯄꯤꯕ ꯑꯍꯤꯡ ꯑꯃ ꯑꯍꯤꯡ ꯑꯃ ꯍꯥꯏꯗꯤ ꯅꯣꯏ ꯅꯨꯃꯤꯗꯥꯡꯗ ꯆꯥꯟꯅꯒꯦ ꯍꯥꯏꯗꯤ ꯍꯧꯖꯤꯛ ꯑꯌꯨꯛꯇ ꯑꯗꯨꯝ ꯇꯤꯡꯕ ꯌꯥꯔꯦ ꯑꯗꯨ ꯅꯣꯏꯅ ꯑꯌꯨꯛꯇ ꯆꯥꯅꯒꯦ ꯍꯥꯏꯗꯤ ꯉꯁꯤ ꯅꯨꯃꯤꯗꯥꯡꯗ ꯇꯤꯡꯕꯤꯔꯝꯕ
ꯑꯗꯨꯃꯥꯏꯅ ꯇꯤꯡꯕꯤꯔꯅꯤ ꯎꯁꯣꯏꯗꯨꯅ ꯑꯗꯨꯒ ꯑꯥ ꯊꯣꯡꯉꯝꯗꯥꯏ ꯃꯇꯝꯁꯤꯗ ꯑꯩꯈꯣꯏꯅ ꯊꯣꯡꯗꯣꯏꯕ ꯀꯣꯟꯗꯨꯗ ꯃꯪ ꯃꯡꯒꯜꯁꯦ ꯈꯔ ꯍꯥꯞꯆꯜꯂꯅꯤ ꯅꯣꯏꯅ ꯀꯣꯟꯅꯗꯧꯕ ꯆꯥꯡꯗꯨꯕꯨ ꯃꯥꯡꯒꯟꯁꯦ ꯑꯗꯨ ꯍꯥꯞ ꯍꯥꯞꯆꯤꯜꯂꯅꯤ ꯑꯗꯨꯒ ꯍꯥꯞꯆꯤꯜꯂ ꯃꯇꯨꯡꯗ ꯎꯁꯣꯏꯗꯨꯁꯨ ꯁꯦꯡꯅ ꯉꯔꯥꯡ ꯇꯤꯡꯉ ꯊꯝꯃꯝꯕꯗꯨꯁꯨ ꯁꯦꯡꯅ ꯆꯥꯝꯊꯣꯛꯑꯒ ꯑꯃꯨꯛ ꯍꯥꯞꯆꯤꯜꯂꯅꯤꯗꯅ ꯑꯗꯨꯒ ꯅꯥꯀꯨꯞ ꯄꯤ ꯍꯥꯞꯆꯤꯜꯂꯅꯤ ꯑꯗꯨꯒ ꯃꯥꯒꯤ ꯁꯣꯗꯥꯕꯩꯒꯞ ꯍꯥꯞꯆꯤꯜꯂꯅꯤ ꯊꯨꯝ ꯍꯥꯞꯆꯤꯜꯂꯅꯤ ꯑꯗꯨꯒ ꯃꯣꯔꯣꯛ ꯑꯇꯦꯛꯄꯗꯣ ꯑꯗꯨꯁꯨ ꯇꯪꯈꯥꯏ ꯑꯃꯅꯤ ꯁꯣꯏꯖꯜꯂꯣ ꯑꯗꯨꯒ ꯀꯩꯅꯣ ꯃꯥꯒꯤ ꯇꯤꯜꯍꯧꯁꯨ ꯍꯥꯞꯇꯣꯏꯅꯦ ꯑꯗꯨꯒ ꯆꯅꯝꯁꯨ ꯍꯥꯞꯇꯣꯏꯅꯦ ꯁꯤꯡꯁꯨ ꯑꯗꯨꯃꯥꯏꯅ ꯍꯥꯞꯄꯅꯤ ꯏꯪꯉꯤꯀꯥꯟꯁꯤꯗ ꯂꯣꯏ ꯍꯥꯞꯇꯣꯏꯅꯦꯕ ꯑꯗꯨꯒ ꯑꯗꯨꯃꯥꯏꯅ ꯍꯥꯞꯄꯒ ꯊꯣꯡꯗꯣꯏꯕ ꯎꯇꯤꯁꯤꯅ
ꯑꯗꯣ ꯏꯆꯦ ꯑꯃ ꯍꯥꯏꯗꯤ ꯃꯣꯏ ꯃꯣꯔꯣꯛ ꯑꯆꯥꯔꯁꯦꯝꯕꯗꯣ
ꯎꯝ
ꯑꯗꯨꯁꯨ ꯍꯥꯏꯗꯤ ꯏꯆꯦꯅ ꯈꯪꯕꯤꯔꯗꯤ ꯑꯗꯨꯁꯨ ꯈꯤꯇ ꯍꯥꯏꯕꯤꯔꯛꯎ
ꯃꯣꯔꯣꯛ ꯑꯆꯥꯔ ꯁꯦꯝꯕꯒꯤꯗꯨꯅ ꯑꯩꯈꯣꯏꯒꯤ ꯔꯥꯏ ꯄꯥꯎꯗꯔ ꯔꯥꯏ ꯄꯥꯎꯗꯔꯗꯣ ꯑꯩꯈꯣꯏ ꯌꯨꯝꯗ ꯁꯦꯝꯕ ꯑꯗꯨꯁꯨ ꯁꯦꯝꯃꯒ ꯊꯝꯕꯗꯨꯁꯨ ꯇꯧꯕ ꯌꯥꯏ ꯑꯗꯨꯕꯨ ꯑꯩꯈꯣꯏꯗꯤ ꯕꯖꯥꯔꯗꯒꯤ ꯄꯦꯀꯦꯠꯇꯣ ꯂꯩꯕꯗꯨꯅ ꯍꯦꯟꯅ ꯁꯝꯃꯦꯕꯀꯣ ꯔꯥꯏ ꯄꯥꯎꯗꯔꯗꯣ ꯈꯪꯉꯤꯗꯅ ꯑꯗꯨꯗꯣ ꯈꯔ ꯂꯧꯕꯤꯔꯅꯤ ꯄꯦꯛꯀꯦꯠ ꯃꯆꯥꯁꯨ ꯂꯩꯕꯅꯦ ꯑꯆꯧꯕꯁꯨ ꯂꯩꯕꯅꯦ ꯑꯗꯣ ꯃꯤ ꯌꯥꯝꯗꯕꯅꯤꯅ ꯃꯆꯥꯗꯣ ꯂꯧꯔꯣ ꯑꯗꯨꯒ ꯃꯥꯁꯦ ꯏꯁꯤꯡ ꯏꯁꯤꯡꯗ ꯇꯤꯡꯗꯣꯏꯅꯤ ꯏꯁꯤꯡꯗ ꯏꯁꯤꯡ ꯌꯥꯝ ꯌꯥꯗꯦ ꯅꯪ ꯅꯪ ꯂꯥꯎꯗꯣꯏ ꯂꯥꯎꯍꯟꯗꯣꯏꯅꯦꯕ ꯑꯗꯣ ꯃꯥꯗꯣ ꯏꯁꯤꯡꯗ ꯄꯥꯎꯗꯔꯗꯣ ꯈꯔ ꯄꯦꯛꯀꯦꯠꯇꯒꯤ ꯂꯧꯊꯣꯛꯑꯒ ꯀꯣꯟ ꯑꯃꯗ ꯍꯥꯞꯆꯜꯂꯒ ꯏꯁꯤꯡ ꯈꯔ ꯍꯩꯖꯤꯜꯂꯒ ꯇꯤꯡꯉꯒ ꯊꯝꯃꯅꯤ ꯄꯣꯞꯊꯣꯛꯍꯜꯂꯛꯇꯣꯏꯅꯦꯕ ꯃꯥꯁꯦ ꯄꯥꯎꯗꯔꯗꯣ ꯄꯣꯞꯊꯣꯛꯍꯜꯂꯛꯇꯣꯏꯅꯦꯕ ꯑꯗꯨꯒ ꯉꯁꯥꯏꯒꯤ ꯃꯣꯔꯣꯛꯇꯣ ꯑꯩꯈꯣꯏ ꯒꯖꯔ ꯍꯥꯞꯄꯁꯨ ꯌꯥꯏꯀꯣ ꯒꯖꯔ ꯍꯥꯞꯅꯤꯡꯉꯒꯅ ꯒꯖꯔ ꯈꯔ ꯑꯗꯨꯝ ꯁꯣꯏꯔꯣ ꯁꯤꯂ ꯍꯥꯏꯗꯤ ꯃꯀꯛ ꯃꯀꯛ ꯈꯔ ꯁꯣꯏꯕꯤꯔꯅꯤ ꯑꯗꯨꯒ ꯃꯣꯔꯣꯛꯁꯦ ꯃꯣꯔꯣꯛ ꯁꯦ ꯑꯩꯈꯣꯏꯅ ꯈꯔ ꯂꯧꯕꯤꯔꯅꯤ ꯑꯗꯨꯒ ꯐꯖꯅ ꯆꯥꯝꯊꯣꯛꯑꯒ ꯃꯥꯁꯦ ꯐꯤ ꯑꯃꯅ ꯃꯥꯒꯤ ꯏꯁꯤꯡꯁꯤꯡꯗꯣ ꯇꯩꯊꯣꯛꯄꯤꯔꯅꯤ ꯇꯞ ꯇꯞ ꯇꯩꯊꯣꯛꯄꯤꯔꯣ ꯍꯥꯏꯗꯤ ꯏꯁꯤꯡꯗꯣ ꯌꯥꯎꯗꯅꯕ ꯑꯗꯨꯒ ꯃꯥꯒꯤ ꯃꯇꯣꯟ ꯃꯇꯣꯟꯁꯦ ꯃꯣꯔꯣꯛꯁꯤꯒꯤ ꯃꯇꯣꯟ ꯃꯇꯣꯟꯁꯦ ꯊꯥꯡꯅ ꯄꯠ ꯄꯠ ꯀꯛꯄꯤꯕ ꯍꯥꯏꯗꯤ ꯍꯣꯔꯦꯟ ꯃꯥꯒꯤ ꯔꯥꯏ ꯄꯥꯎꯗꯔ ꯃꯥꯒꯤ ꯒꯤ ꯃꯣꯔꯣꯛꯇꯣ ꯃꯥꯒꯤ ꯑꯩꯈꯣꯏꯒꯤ ꯉꯁꯥꯏꯒꯤ ꯏꯁꯤꯡꯗ ꯇꯤꯡꯉꯤꯕ ꯔꯥꯏ ꯄꯥꯎꯗꯔꯁꯦ ꯃꯣꯔꯣꯛꯀꯤꯗꯨꯗ ꯆꯪꯍꯟꯈꯤꯗꯣꯏꯅꯦꯕ ꯑꯩꯈꯣꯏꯅ ꯀꯛꯊꯠꯄ ꯃꯈꯨꯟꯗꯨꯗ ꯆꯪꯈꯤꯗꯣꯏꯅꯦꯕ ꯑꯩꯈꯣꯏꯅ ꯃꯥꯁꯦ ꯍꯣꯔꯦꯟ ꯇꯣꯠꯄ ꯃꯇꯝꯗ ꯑꯗꯨꯗ ꯆꯪꯈꯤꯕꯗꯨꯅꯦꯕ ꯑꯩꯈꯣꯏꯅ ꯆꯤꯛꯑꯀꯥꯟꯗ ꯆꯤꯡ ꯂꯥꯎꯅ ꯍꯥꯏꯗꯤ ꯑꯩꯈꯣꯏꯅ ꯆꯤꯡ ꯂꯥꯎꯕ ꯑꯃ ꯐꯥꯎꯔꯤꯗꯣ ꯆꯥꯕ ꯃꯇꯝꯗ ꯑꯗꯨꯃꯥꯏꯅ ꯀꯛꯊꯠꯂꯒ ꯃꯥꯁꯦ ꯃꯅꯨꯡꯗ ꯆꯪꯍꯟꯈꯤꯕꯩꯅꯦꯕ ꯑꯗꯨꯃꯥꯏꯅ ꯑꯗꯨꯃꯥꯏꯅ ꯇꯧꯕꯤꯔꯅꯤꯗꯅ ꯎꯝ ꯀꯩꯩꯅꯣꯁꯦ ꯎꯝ ꯃꯣꯔꯣꯛꯁꯦ ꯑ ꯁꯨꯃꯥꯏꯅ ꯇꯧꯔ ꯃꯇꯨꯡꯁꯤꯗ ꯎꯝ
ꯑꯗꯨꯒ ꯏꯆꯦ ꯉꯁꯥꯏꯒꯤ ꯑꯥ ꯑꯃ ꯒ ꯑꯥ
ꯒꯖꯔ ꯀꯩꯗꯧꯕ
ꯑꯃ ꯍꯥꯏꯗꯤ ꯒꯖꯔ ꯁꯣꯏꯔꯒ ꯍꯥꯞꯄ ꯀꯥꯟꯁꯦ ꯁꯤꯗꯩꯁꯤꯗ ꯍꯥꯏꯗꯤ ꯑꯩꯈꯣꯏꯅ ꯇꯤꯜꯍꯧꯒꯨꯝꯕꯁꯤꯁꯨ ꯑꯗꯨꯝ ꯁꯣꯏꯔꯒ ꯍꯥꯞꯆꯤꯟꯕꯁꯦ
ꯌꯥꯏꯌꯦ ꯌꯥꯏ ꯌꯥꯏ ꯌꯥꯏꯌꯦ ꯇꯤꯜꯍꯧꯁꯨ ꯍꯥꯞꯄ ꯌꯥꯏꯌꯦ ꯇꯤꯜꯍꯧꯁꯨ ꯇꯤꯜꯍꯧꯁꯨ ꯈꯔ ꯁꯣꯏꯔꯅꯤꯗꯅ ꯅꯣꯏꯅ ꯑꯗꯨꯝ ꯍꯥꯞꯅꯤꯡꯕꯁꯤꯡ ꯍꯥꯞꯄ ꯌꯥꯏꯗ ꯍꯥꯏꯗꯤ ꯁꯨꯝ ꯑꯆꯥꯔ ꯁꯦꯝꯕ ꯋꯥꯅꯦꯕ ꯑꯗꯣ ꯑꯩꯈꯣꯏꯅ ꯁꯨꯝ ꯎꯝ ꯑꯩꯈꯣꯏꯒꯤ ꯁꯨꯝ ꯎꯁꯣꯞꯇꯒ ꯆꯥꯟꯅꯕꯗ ꯒꯖꯔꯒꯁꯦ ꯑꯗꯨꯝ ꯊꯦꯡꯅꯗ꯭ꯔꯣ ꯃꯈꯜ ꯃꯀꯥ ꯑꯗꯨꯒ ꯈꯥꯃꯦꯟ ꯑꯁꯤꯟꯕꯒꯁꯦ ꯑꯗꯨꯝ ꯍꯥꯞꯅꯕꯅꯦꯕ
ꯍꯣꯏ
ꯑꯗꯣ ꯃꯣꯏ ꯃꯌꯥꯝ ꯃꯤꯛꯁ ꯇꯧꯕꯗꯨꯅꯗꯤ ꯍꯦꯟꯅꯗꯤ ꯍꯥꯎꯕꯅꯦ ꯑꯗꯨ ꯅꯣꯏꯒꯤꯁꯨ ꯈꯥꯃꯦꯟ ꯑꯁꯤꯟꯕꯒꯗꯣ ꯈꯔ ꯍꯥꯞꯆꯜꯂꯣ ꯑꯗꯒꯤ ꯒꯖꯔꯁꯨ ꯈꯔ ꯍꯥꯞꯆꯜꯂꯣ
ꯎꯝ
ꯑꯗꯨꯒ ꯍꯧꯖꯤꯛꯀꯤ ꯃꯣꯔꯣꯛꯇꯨꯒ ꯄꯨꯟꯅ ꯃꯣꯏꯁꯤꯡꯁꯦ ꯄꯨꯟꯅ ꯇꯧꯃꯤꯟꯅꯕꯗꯣ ꯌꯥꯝ ꯍꯥꯎꯕ